ꯎꯝ ꯍꯜꯂꯣ
ꯎꯝ ꯅꯪꯗ ꯀꯣꯗꯨ ꯂꯥꯛꯑꯝꯃꯦ ꯑꯗꯨꯒ ꯃꯨꯠꯈꯤꯑꯕ
ꯑꯆꯥ
ꯍ ꯆꯠꯆꯔꯕꯣ ꯆꯠꯇꯦ ꯆꯥꯛꯄꯤ ꯆꯥꯔꯕꯣ
ꯎꯝ ꯇꯥꯔꯦ
ꯑ ꯀꯔꯤ ꯀꯔꯤ ꯃꯊꯦꯡ ꯇꯧꯔꯒ
ꯉꯁꯤꯁ ꯎ ꯀꯥꯎꯁ
ꯀꯥꯡꯁꯣꯏ ꯑꯃꯒ ꯑꯁꯣꯏ ꯎ ꯑꯔꯤ ꯀꯁꯃꯅ ꯐꯪꯦ ꯃꯩꯇꯩꯂꯣꯟꯗ ꯑꯩ ꯍꯥꯏꯕ ꯍꯗꯦꯥꯎ ꯁꯣꯏꯗꯣ ꯍꯣꯏ ꯍꯣꯏ ꯎꯝ
ꯑꯩꯈꯣꯏ ꯍꯣꯁꯄꯤꯇꯥꯜꯗ ꯃꯤ ꯑꯅꯥꯕ ꯁ ꯑꯃ ꯂꯩꯕ ꯑꯗꯨꯒꯤ ꯊꯣꯡꯕ ꯄꯥꯈꯠꯂ ꯎ
ꯑꯆꯥ ꯀꯅꯥ ꯊꯣꯡꯒ ꯍꯥꯎꯁꯦ ꯀꯥꯡꯄ ꯎꯗꯣ
ꯑꯗꯤ ꯌꯥꯝ ꯆꯅꯤꯡ ꯂꯩ ꯑꯗꯨ
ꯑ ꯑꯆꯥ ꯀꯅꯥ ꯀꯅꯥ ꯅꯅꯥꯕꯣꯔꯣ
ꯑꯩꯈꯣꯏ ꯃꯤ ꯍꯥꯏꯔꯁꯨ ꯎꯝ ꯑꯝ ꯀ꯭ꯂꯣꯁ ꯔꯤꯂꯦꯇꯤꯚ ꯅꯠꯇꯦꯔ
ꯎꯝ ꯌꯥꯝ ꯁꯤꯦꯔꯤꯌꯥꯁ ꯑꯣꯏꯌ ꯄ꯭ꯔꯕꯣ
ꯎꯝ ꯑ ꯌꯥꯝ ꯁꯤꯦꯔꯤꯌꯁ ꯑꯗꯨ ꯅꯠꯇꯗꯤ ꯑꯉꯥꯡ ꯄꯣꯛꯄꯀꯣ
ꯑꯣ ꯑ ꯑ ꯑꯉꯥꯡ ꯎ ꯑꯉꯥꯡ
ꯃꯄꯇ ꯑꯗꯨꯝ ꯂꯩꯔꯒ ꯁꯤꯕ
ꯍꯥ ꯑ
ꯃꯀꯛꯇ ꯂꯩꯕꯗꯣ ꯑꯉꯥꯡꯗꯨꯀꯣ
ꯎꯝ
ꯑꯉꯥꯡꯗꯣ ꯌꯥꯗꯦ ꯂꯧꯊꯣꯛꯑꯣ ꯌꯥꯔꯔꯣꯏ ꯍꯥꯏꯌꯦꯕ ꯆꯥꯎꯗꯤ ꯆꯥꯎꯋꯦ ꯑꯉꯥꯡꯗꯣ
ꯎꯝ
ꯑꯗꯣ ꯑꯉꯒꯤ ꯌꯥꯝ ꯊꯥ ꯑꯍꯨꯝ ꯃꯔꯤꯒꯨꯝꯕ ꯁꯨꯔꯑꯗꯤ ꯑꯩꯈꯣꯏꯁꯦ ꯑꯗꯨꯝ ꯑꯉꯥꯡꯗꯨ ꯎꯝ ꯑꯩꯈꯣꯏ ꯅꯣꯔꯃꯦꯜꯒꯤ ꯇꯥꯏꯞꯇ ꯄꯣꯛꯍꯜꯂꯒ ꯂꯧꯊꯣꯛꯀꯗꯕꯅꯤ ꯅꯠꯇ꯭ꯔꯗꯤ ꯌꯥꯠ
ꯌꯥꯕꯣ ꯎꯝ
ꯑꯗꯒꯤ ꯃꯥ ꯑꯗꯨ ꯑꯗꯨꯝ ꯃꯇꯝꯗꯨꯣ ꯉꯥꯏꯔꯤꯕ ꯃꯄꯣꯛ ꯉꯅꯥꯔꯒ ꯄꯣꯛꯊꯣꯛꯄꯗ ꯃꯇꯝ ꯉꯥꯏ
ꯎꯝ
ꯑꯁ ꯑꯗꯨꯒꯨꯝꯕ ꯈꯥꯟꯅꯗꯤ ꯌꯥꯝ ꯅꯨꯡꯉꯥꯏꯗꯗ
ꯑꯗꯨ ꯑꯗꯨꯃꯥꯏꯅ ꯇꯧꯕꯗꯣ ꯃꯃꯥꯗꯗꯤ ꯁꯣꯛꯇ꯭ꯔꯣ
ꯀꯝꯄꯜꯁꯔꯤ ꯃꯃꯥꯗꯤ ꯑꯗꯨꯝ ꯎꯝ ꯃꯥꯡꯒꯤ ꯎꯝ ꯍꯧꯖꯤꯛ ꯍꯧꯖꯤꯛꯇꯤ ꯀꯁꯨ ꯇꯧꯗꯣꯏꯗ ꯑꯣꯏꯔꯁꯨ ꯍꯣꯔ ꯊꯥꯅ ꯑꯗꯨꯝ ꯀꯨꯏꯔꯛ ꯑꯗꯩ ꯃꯥꯗꯤ ꯁꯥꯏꯠ ꯏꯐꯦꯛꯇꯤ ꯑꯗꯨꯝ ꯂꯩꯈꯤꯅꯤ ꯑꯗꯨꯅꯦ ꯑꯉꯥꯡ ꯂꯧ ꯊꯣꯛꯣꯛꯄꯒꯨꯝꯕꯁꯦ ꯌꯥꯝ ꯐꯠꯇꯦꯕꯀꯣ
ꯑ
ꯎꯝ ꯃꯤ ꯈꯔꯗꯤ ꯑꯉꯥꯡ ꯂꯧꯊꯣꯛ ꯑꯃꯔꯛ ꯂꯧꯊꯣꯛꯂꯕꯤ ꯑꯉꯥꯡ
ꯍꯥꯏꯗꯤ ꯑꯪꯥꯡꯁꯤꯡ
ꯃꯤꯔꯣꯟꯕ ꯉꯝꯗꯕꯒꯨꯝꯕ ꯑꯗꯨꯒ ꯑꯉꯥꯡ ꯐꯪꯒꯦ ꯍꯥꯏꯔꯁꯨ ꯐꯪꯉꯣꯏꯗꯕ
ꯑꯗꯨꯒꯤꯗꯃꯛꯅꯤꯗ ꯅꯨꯄꯤꯁꯤꯡꯅ ꯆꯦꯛꯁꯤꯟꯒꯗꯕ ꯍꯥꯏꯕ ꯑꯗꯨꯝ ꯎꯝ ꯃꯣꯏꯅ ꯐꯖꯅ ꯆꯦꯛꯑꯞꯀꯨꯝꯕ ꯆꯠꯇꯕꯒꯤꯅꯦꯗ ꯑꯗꯨꯗꯤ
ꯎꯝ
ꯀꯥꯎ ꯐꯒ ꯊꯕ
ꯨꯝꯕ ꯇꯧꯕꯤꯕꯀꯣ ꯇꯧꯔꯒ ꯑꯗꯨꯝ ꯌꯦꯟꯅ
ꯃꯣꯏꯒꯤ ꯑꯥꯔꯠꯁꯤꯡꯤꯡꯗ ꯂꯩ ꯍꯥꯏꯔꯁꯨ ꯆꯤꯡꯗ ꯂꯩꯕ ꯃꯤꯁꯨ ꯑꯉꯥꯡ ꯄꯣꯛꯄ ꯍꯦꯛ ꯍꯥꯏꯅ ꯑꯗꯨꯝ ꯀꯔꯤ ꯍꯥꯏꯁꯔꯅꯦ ꯑꯗꯨꯝ ꯄꯣꯛꯍꯟꯕꯒꯨꯝꯕ ꯑꯗꯨ ꯃꯤ ꯅꯣꯔꯃꯦꯜ ꯄꯣꯛꯑꯁꯨ ꯁꯤꯡꯍꯟꯕ
ꯎ
ꯑꯗꯨꯒꯣꯡꯕꯗꯣ ꯑꯗꯨꯝ ꯇꯧꯍꯟꯂ ꯋꯥꯒꯨꯝꯕ ꯑꯗꯨꯒꯨꯝꯕꯗꯨꯗꯅ ꯁꯣꯏꯈꯤꯕ ꯍꯥꯏꯕꯁꯦ ꯏꯆꯦ ꯍꯨꯣꯏꯁꯨ ꯑꯗꯨꯃꯥꯏꯅ ꯍꯦꯛꯇ ꯇꯧꯕꯒꯤꯩꯅ
ꯎꯝ ꯀꯩꯅꯣ ꯅꯨꯄꯤꯗꯨꯗꯤ ꯅꯍꯥꯔꯣ ꯀꯩꯅꯣꯗꯣ ꯑꯍꯜꯂꯣ ꯃꯈꯣꯟꯗ ꯌꯥꯝ ꯀꯟꯅ ꯇꯥꯗꯌꯦ ꯅꯨꯄꯤꯗꯨ ꯅꯍꯥꯔꯣ ꯑꯍꯜꯂꯣ
ꯅꯍꯥꯟꯅꯦ
ꯎꯝ ꯑꯉꯥꯡ ꯍꯥꯏ ꯎꯝ ꯑꯉꯥꯡ ꯑꯣꯏꯔꯗꯤ ꯑꯗꯨꯝ ꯎꯝ
ꯃꯥꯅ ꯅꯥꯕꯗꯤ ꯑꯩꯈꯣꯏ ꯅꯣꯡꯃꯒꯤꯦ ꯄꯣꯛꯄꯒꯤ ꯃꯄꯨ ꯌꯥꯝ ꯂꯨꯟꯅꯔꯒ ꯄꯣꯛꯄ ꯈꯣꯏꯕ ꯑꯗꯨꯃꯥꯏꯅꯗꯤ ꯇꯧꯒꯅꯦꯕ ꯃꯥꯁꯦꯀꯣ
ꯎꯝ ꯎꯝ
ꯍꯧꯖꯤꯛ ꯍꯤꯗꯥꯛ ꯀꯥꯞꯂꯒ ꯂꯩ ꯍꯥꯏ ꯉꯁꯤ ꯅꯠꯇ꯭ꯔꯒ ꯍꯌꯦꯡꯗꯤ ꯑꯗꯨꯝ ꯂꯧꯊꯣꯛꯈ꯭ꯔꯕ ꯃꯥ ꯂꯧꯊꯣꯛꯀꯗꯕ ꯃꯥꯜꯂꯦ
ꯑꯣ ꯕꯦꯔꯥꯅꯅꯦ ꯁꯤꯒꯨꯝꯕꯁꯤꯁꯨ
ꯎꯝ ꯑꯁ ꯌꯥꯝ ꯄ꯭ꯔꯣꯕ꯭ꯂꯝ
ꯏ ꯆꯦꯛꯁꯤꯟꯕ ꯇꯥꯕꯅꯅꯦꯀꯣ ꯅꯨꯄꯤ ꯍꯥꯏꯕꯁꯤꯗꯤ
ꯃꯣꯏꯗꯤ ꯆꯦꯛꯑꯞꯀꯨꯝꯕꯁꯨ ꯁꯨꯡꯆꯠ ꯆꯠꯇ꯭ꯔꯒ ꯑꯗꯨꯝ ꯀꯔꯤ ꯍꯥꯏꯁꯤꯔ ꯎꯝ ꯊꯧꯑꯣꯏꯗꯕ ꯀꯣꯏꯗꯣ ꯍꯥꯏꯕ ꯇꯥꯔꯦꯀꯣ
ꯍꯣꯏ ꯍꯣꯏ ꯍꯣꯏ
ꯀꯗꯥꯦ ꯆꯦꯛꯑꯞ ꯆꯠꯇ꯭ꯔꯒ ꯑꯉꯥꯡꯗꯣ ꯍꯧꯖꯤꯛꯀꯥꯟꯗꯤꯀꯣ ꯌꯥꯝ ꯂꯨꯕꯅꯦ
ꯎꯝ
ꯑꯉꯥꯡꯁꯦ ꯊꯥ ꯑꯃ ꯑꯅꯤ ꯑꯍꯨꯝ ꯑꯍꯨꯝ ꯍꯦꯛ ꯁꯨꯕ ꯀꯥꯟꯗ ꯃꯣꯏ ꯑꯉꯥꯡꯗꯣ ꯐꯤꯕꯝ ꯆꯥꯕ꯭ꯔꯥ ꯆꯥꯗꯕ꯭ꯔꯥ ꯑꯩꯒꯤ ꯀꯩꯅꯣ
ꯉ ꯏꯅꯝꯕ ꯑꯃ ꯂꯩꯀꯣ
ꯎꯝ ꯃꯥ ꯐ ꯑꯁꯤꯁ ꯍꯁꯄꯤꯇꯥꯜ ꯇ ꯄꯨꯒꯅꯦꯕꯀꯣ ꯃꯥꯗ ꯑꯗꯨꯝ ꯑꯦꯛꯁꯄ꯭ꯂꯦꯟ ꯇꯧꯅꯤꯡꯌꯦ ꯑꯗꯣ ꯎꯝ ꯑꯉꯥꯡꯁꯦ ꯃꯐꯝ ꯆꯥꯅ ꯂꯩꯒꯦꯔꯥ ꯂꯩꯔꯣꯏꯔꯥ ꯍꯥꯏꯕꯗꯣ ꯌꯨꯝꯈꯪꯒꯅꯤ ꯑꯗꯨꯒ ꯊꯥ ꯃꯉꯥ ꯊꯥ ꯇꯔꯨꯛ ꯁꯨ꯭ꯔꯤꯉꯩꯗ ꯃꯉꯥ ꯈꯤꯇꯪ ꯍꯦꯜꯂꯛꯄ ꯀꯥꯟꯗ ꯃꯔꯤ ꯈꯤꯇꯪ ꯍꯦꯜꯂꯛꯎ ꯀꯥꯟꯗꯁꯨ ꯑꯗꯨꯝ ꯈꯪꯉꯦ ꯍꯥꯏꯌꯦ ꯑꯉꯥꯡꯁꯦ ꯍꯧꯖꯤꯛ ꯑꯩꯈꯣꯏ ꯑꯗꯨꯝ ꯂꯩꯗꯅꯀꯣ ꯅꯣꯔꯃꯦꯜ ꯅꯠꯇꯕ ꯑꯉꯥꯡ ꯉꯁꯤꯡ ꯎꯕ ꯏꯗꯨꯅꯀꯣ
ꯎꯝ ꯑꯗꯨꯒꯨꯝꯕ ꯑꯉꯥꯡ ꯑꯣꯏꯒꯅꯤ ꯍꯥꯏꯕꯁꯨ ꯑꯗꯨꯝ ꯈꯪꯅꯤꯡꯕꯅꯤ ꯃꯣꯏꯁꯦ
ꯑꯗꯨꯒꯤ ꯇꯣꯉꯥꯟꯅ ꯂꯩꯕ ꯊꯥꯎꯈ ꯎꯝ ꯎꯝ
ꯑꯗꯨ ꯎꯝ
ꯍꯥꯏꯒꯦ ꯇꯧꯅꯤꯦ ꯑꯩꯗꯤ ꯂꯩ ꯅꯥꯕꯗ ꯇꯩꯕꯀꯣ
ꯑꯣ ꯀꯩꯅ ꯀ꯭ꯨ ꯀ꯭ꯌꯨꯗꯗꯒꯤꯗꯤ ꯍꯅꯦꯕꯀꯣ ꯎꯝ
ꯑꯗꯨꯗꯣ ꯎꯣ ꯑꯗꯨꯒꯨꯝꯕ ꯌꯦꯡꯕ ꯊꯑꯣꯛꯏꯅ ꯃꯥ ꯗꯥꯎꯟ ꯁꯟꯗ꯭ꯔꯝ ꯑꯣꯏꯕꯒꯨꯝꯕ ꯑꯗꯨꯒ ꯃꯥꯁꯦ ꯃꯃꯤꯠꯇꯣ ꯄꯩꯒꯦꯔꯥ ꯂꯩꯕꯣꯏꯔꯥ ꯅꯨꯃꯤꯠꯇꯣ ꯃꯐꯝ ꯆꯥꯅ ꯃꯅꯥꯇꯣꯟ ꯁꯔꯤ ꯆꯦꯔꯥꯡꯒꯨꯝꯕ ꯐꯖꯅ ꯑꯗꯨꯝ ꯌꯦꯡꯕ ꯂꯩꯕꯅꯦ ꯍꯥꯏꯅꯀꯣ
ꯎꯝ ꯍꯣꯏꯗ ꯈꯔꯗꯤ ꯆꯦꯛꯁꯤꯟꯐꯝ ꯊꯣꯛꯏꯗ
ꯎꯝ
ꯊꯧ ꯁꯥꯃꯟꯗ꯭ꯔꯁꯨ ꯕꯦꯔꯥꯅꯤꯅꯀꯣ ꯇꯦ ꯎꯝ ꯑꯗꯨꯕꯨ ꯑꯩꯅ ꯍꯟꯗꯛ ꯑꯗꯨꯝ ꯌꯥꯝ ꯇꯥꯒꯅꯁ ꯍꯣꯁꯄꯤꯇꯥꯜꯒꯨꯝꯕ ꯆꯠꯄꯁꯦ ꯑꯗꯨꯝ ꯑꯣꯄꯔꯦꯁꯟ ꯑꯣꯄꯔꯦꯁꯟ ꯈꯛꯇ ꯍꯥꯏꯔꯛꯑꯦ ꯑꯌꯥꯝꯕ ꯍꯥꯏ ꯍꯥꯏ ꯑꯅ
ꯅꯪꯒꯤ ꯅꯀꯣꯟꯗꯣ ꯌꯥꯝ ꯁꯣꯟꯅ ꯇꯥꯏꯕ ꯃꯄꯥꯟ ꯊꯣꯛꯑꯒ ꯀꯟꯅ ꯂꯥꯛꯑꯣ ꯂꯥꯛꯑꯣ ꯅꯪꯒꯤ ꯇꯥꯛꯁꯇꯣ ꯃꯥꯡꯉꯅꯤꯅ
ꯍꯣꯏ ꯍꯣꯏ ꯇꯥꯔꯕꯖꯤꯀ ꯇꯥꯔꯕ ꯍꯧꯖꯤꯛꯇꯤ
ꯎꯝ
ꯑꯩꯒꯤ ꯔꯨꯝꯗ ꯏꯀꯣ ꯆꯠꯄꯀꯣ
ꯎꯝ
ꯑꯗꯨꯒ ꯑꯃꯨꯛꯀ ꯑꯩꯅ ꯃꯄꯥꯟ ꯊꯣꯛꯈ꯭ꯔꯗꯤꯦ ꯑꯩꯒꯤ ꯅꯦꯠꯋꯥꯛ ꯇꯠꯈ꯭ꯔꯅꯤ ꯋꯥꯏ ꯐꯥꯏ
ꯇꯅꯤꯒꯦ
ꯎ ꯇꯗꯥꯗꯤ ꯇꯥꯏꯗꯨꯀꯣ
ꯑꯣ ꯈꯖꯤꯛ ꯈꯖꯤꯛꯇꯪ ꯑꯗꯨꯝ ꯇꯥꯕ ꯉꯁꯥꯏꯒꯤꯗꯣ
ꯎꯝ ꯑꯗꯨ ꯑꯌꯥꯝꯕꯩꯅ ꯇꯥꯕꯗ ꯍꯟꯗꯛꯇꯤ ꯍꯣꯁꯄꯤꯇꯥꯜꯒꯨꯝꯕ ꯆꯠꯄꯁꯦ ꯄ꯭ꯔꯦꯒꯅꯦꯟꯁꯤ ꯑꯣꯏꯈ꯭ꯔ ꯃꯇꯨꯡꯗ ꯑꯣꯄꯔꯦꯁꯟ ꯑꯗꯨꯝ ꯍꯥꯏꯒꯠꯂꯦꯅ ꯍꯥꯏ ꯍꯥꯏꯅ
ꯍꯥ
ꯑꯣꯄꯔꯦꯁꯟ ꯑꯣꯄꯔꯦꯁꯟ ꯑꯗꯨꯝ ꯅꯣꯔꯃꯦꯜ ꯅꯠꯇꯕꯤꯗ ꯑꯣꯄꯔꯦꯁꯟ ꯑꯗꯨꯝ ꯍꯥꯏꯒꯠꯂꯦꯅ ꯍꯥꯏꯐꯦꯠ ꯑꯦ ꯇ ꯇꯥꯏꯕ
ꯝ ꯄ꯭ꯔꯥꯏꯚꯦꯠ
ꯄ꯭ꯔꯥꯏꯚꯦꯠꯇ ꯆꯠꯂꯗꯤꯀꯣ ꯑꯗꯨꯝ ꯄ꯭ꯔꯥꯏꯚꯦꯠ ꯆꯠꯂꯁꯨ ꯑꯗꯨꯝ
ꯦꯔꯤꯍꯦꯁꯔ
ꯎꯝ ꯅꯣꯔꯃꯦꯜ ꯄꯣꯛꯄꯁꯨ ꯌꯥꯎꯋꯤ ꯌꯥꯎꯕꯕꯨꯗꯤꯀꯣ ꯑꯗꯣ
ꯅꯤ ꯁ ꯈ
ꯃꯣꯏꯁꯨ ꯑꯣꯄꯔꯦꯁꯟ ꯇ ꯄꯩꯁꯥꯗ ꯐꯪꯉꯗꯅꯀꯣ
ꯎꯝ ꯑꯣꯄꯔꯦꯁꯟ ꯇꯧꯕꯗꯤ ꯊꯥꯔꯇꯤ ꯍꯥꯏꯁꯦ ꯈ꯭ꯋꯥꯏꯗꯒꯤ
ꯎꯝ ꯃꯤꯅꯤꯃꯝ ꯃꯤꯅꯤꯃꯝꯒꯍꯥ ꯐꯤꯐꯇꯤ ꯁꯤꯛꯁꯇꯤ ꯁꯚꯦꯟꯇꯤꯒꯨꯝꯕꯁꯦ ꯀꯔꯤꯁꯨ ꯅꯠꯇ꯭ꯔꯦꯕ
ꯎꯝ ꯈꯪꯗ꯭ꯔꯦꯅꯦ ꯑꯩꯈꯣꯏ ꯅꯨꯄꯥ ꯑꯃ ꯑꯩꯈꯣꯏ ꯉꯛꯇ ꯂꯩꯕꯈꯣꯏꯗꯤ ꯑꯂꯨ ꯑꯩꯅ ꯑꯗꯨꯗꯤ ꯑꯉꯥꯡ ꯌꯥꯝ ꯄꯥꯝꯃꯗꯦ
ꯎꯝ
ꯇꯔꯅꯦ ꯅꯣꯔꯃꯜ ꯅꯣꯔꯃꯦꯜ ꯑ ꯑꯣꯄꯔꯦꯁꯟ ꯑꯣꯏꯔꯗꯤ ꯑꯍꯨꯝꯂꯛ ꯈꯛꯇ ꯌꯥꯕ ꯅꯠꯇ꯭ꯔꯣ
ꯑꯍꯨꯝꯂꯛ ꯎꯝ ꯑꯍꯨꯝꯂꯛꯅꯦ ꯍꯧꯖꯤꯛꯀꯥꯟꯗꯤ ꯑꯁ ꯃꯇꯝ ꯐꯠꯇꯕꯅꯤꯅꯀꯣ
ꯍ ꯏ ꯅꯤ ꯑꯦ ꯃ ꯀꯁꯦ
ꯍꯧꯁꯤ ꯈꯥꯟꯗ ꯇꯨ ꯃ ꯔꯁꯤ ꯌꯥꯗꯒ ꯎꯝꯠꯇ ꯏ ꯌꯥꯕꯦ
ꯈꯪꯗ꯭ꯔꯦꯗ ꯃꯇꯝꯁꯦ ꯌꯥꯝ ꯂꯨꯔꯦꯅꯦ
ꯆꯦꯛꯁꯤꯟꯗ꯭ꯔꯗꯤ ꯑꯗꯨꯁꯨ ꯍꯦꯟꯅ ꯕꯦꯔꯥꯜꯅꯤꯅꯀꯣ ꯅꯨꯄꯤꯁꯤꯡꯅꯁꯨ
ꯎꯝ ꯁꯤꯕꯒꯤ ꯆꯥꯟꯁ ꯋꯥꯡꯅꯃꯤꯕꯅꯀꯣ
ꯎꯝ ꯆꯜꯅꯥ ꯆꯨꯝ
ꯑꯗꯨꯗ ꯑꯃ ꯁꯣꯏꯕꯗꯤ ꯑꯗꯨꯝ ꯁꯤꯕ ꯇꯥꯕꯅꯤ ꯍꯥꯏꯕꯗꯤ ꯃꯣꯏ ꯑꯣꯄꯔꯦꯁꯟ ꯑꯩꯒꯤ ꯑꯗꯨꯁꯨ ꯏꯅ
ꯃꯥ ꯑꯃ ꯊꯣꯛꯑꯕꯗ ꯑꯉꯥꯡ ꯁ
ꯃꯥ ꯑꯣꯄꯔꯦꯁꯟ ꯇꯧꯕ ꯀꯥꯟꯗ ꯉꯁꯟ ꯅꯣꯡꯃ ꯑꯗꯨꯝ ꯄꯣꯛꯂꯄꯅꯤ ꯄꯩꯁꯥ ꯑꯍꯨꯝ ꯈꯛꯇꯅꯤ ꯏꯥ ꯅꯨꯄꯤ ꯑꯅꯤ ꯅꯨꯄꯤꯗ ꯐꯥꯔꯁ ꯁꯦꯀꯦꯟꯒꯤꯁ ꯅꯨꯄꯥ ꯊꯥꯔꯠꯀꯁꯅ ꯅꯨꯄꯤꯅꯤ ꯑꯗꯨꯣ ꯃꯥꯕꯨ ꯄꯣꯛꯄ ꯀꯥꯟꯗ
ꯑꯣꯄꯔꯦꯁꯟ ꯇꯧꯔꯤꯕ ꯃꯥꯒꯤ ꯌꯨꯔꯤꯟꯒꯤ ꯌꯗꯥꯛ ꯌꯗꯥꯛ ꯂꯦꯟ
ꯂꯕ ꯀꯥꯟꯗ ꯍꯥꯏ ꯑꯁꯤꯗ ꯑꯗꯨꯝ ꯊꯝꯕꯅꯦ
ꯁꯤꯗꯖꯅꯤꯕ
ꯁꯤꯡꯂꯤꯒꯨꯝꯕ ꯊꯦꯡ ꯆꯠꯂꯣ ꯁꯤꯡꯂꯤ ꯁꯤꯡꯂꯤꯒꯨꯝꯕ ꯊꯦꯡꯅ ꯆꯠꯂꯣꯑꯣ
ꯁꯤꯂꯤꯅꯠꯇ ꯃꯥꯒꯤꯦꯒ
ꯑꯣ ꯑꯆꯥ ꯑꯆꯥ
ꯑꯗꯨꯗ ꯊꯦꯡꯕ ꯑꯗꯨꯗ ꯃꯥꯁꯦ ꯑꯥꯏꯁ ꯀ꯭ꯨꯝꯗ ꯊꯝꯕꯅꯦ ꯑꯗꯨ ꯑꯁ
ꯍ
ꯎꯝ ꯑ
ꯃꯥ ꯁꯣꯏꯔꯃꯤ ꯍꯥꯏꯅꯤ ꯈꯜ ꯑꯗꯨꯅꯤ ꯀꯝꯅꯤꯔ ꯆ
ꯀꯏꯅꯤ